ꯍꯜꯂꯣ
ꯍꯜꯂꯣ
ꯈ꯭ꯔꯤ ꯇꯧꯕ꯭ꯔꯣ
ꯗꯨꯨꯝ ꯐꯝꯔꯒ ꯂꯩꯌꯦ ꯅꯪꯗꯤ ꯀꯩꯗꯧꯔꯤꯅꯣ
ꯑꯩꯗꯤ ꯇꯨꯝꯔꯒ ꯂꯩ
ꯑꯣ ꯆꯥꯛꯗꯤ ꯆꯥꯔꯕ꯭ꯔꯣ
ꯍꯣꯏ ꯆꯔꯦ
ꯆꯥꯗ꯭ꯔꯦꯗ ꯑꯩꯁꯦ ꯊꯕꯛ ꯃꯐꯝꯗ ꯂꯩꯌꯦ ꯀꯔꯤ ꯌꯦꯟꯁꯥꯡ ꯆꯥꯕ꯭ꯔ
ꯑꯩꯈꯣꯏ ꯉꯁꯤ ꯗꯥꯜ ꯆꯥꯏꯌꯦ ꯀꯥꯏꯗꯩ
ꯍꯥꯎꯕ꯭ꯔꯥ ꯑꯗꯨ
ꯍꯣꯏ ꯍꯥꯎꯋꯦ ꯍꯥꯏꯕ ꯇꯥꯔꯦꯅꯦ ꯍꯥꯎꯇ꯭ꯔꯁꯨ ꯇꯣꯛꯄ ꯂꯩꯇꯕꯒꯤ
ꯑꯣ ꯅꯊꯟꯗꯔ ꯂꯩꯕꯗꯣ
ꯍꯣꯏ ꯏꯊꯟꯗ ꯅꯠꯇꯦꯗ ꯑꯗꯨ ꯌꯨꯝ
ꯌꯥꯝ ꯂꯩꯗ
ꯑꯩꯗꯤ ꯍꯧꯖꯤꯛ ꯑꯩꯗꯤ ꯊꯕꯛ ꯃꯨꯐꯝꯗꯨ ꯀꯣ ꯂꯩꯌꯦ
ꯎꯝ
ꯐ꯭ꯔꯦꯟ ꯐ꯭ꯔꯦꯟꯁꯤꯡꯁꯨ ꯂꯩꯌꯦ
ꯑꯣ
ꯏꯇꯥꯎꯗꯤ ꯀꯔꯤ ꯀꯔꯤ
ꯌꯥꯝ ꯐꯔꯦꯅꯦ ꯅꯣꯏꯗꯤ
ꯑꯗꯨꯗ ꯑꯗꯨꯝ ꯃꯐꯝ ꯑꯃꯗ ꯑꯗꯨꯝ ꯆꯠꯇ꯭ꯔꯒ ꯑꯗꯨꯝ
ꯊꯕꯛ ꯂꯩ ꯑꯩꯈꯣꯏꯒꯤꯗꯃꯛꯇꯗꯤ ꯊꯕꯛ ꯊꯤꯔꯁꯨ ꯐꯪꯉꯅꯤ ꯑꯩꯈꯣꯏꯅ ꯍꯥꯏ
ꯃꯄꯥꯟ ꯃꯄꯥꯟ ꯃꯄꯥꯟꯗ ꯊꯕꯛ ꯇꯧꯕꯅ‌ꯦ ꯍꯥꯏꯁꯤꯔ
ꯃꯄꯥꯟꯗ ꯂꯩꯕꯅꯤꯅ ꯑꯩꯁꯨ ꯑꯗꯨꯒꯤꯅꯤꯅ ꯅꯠꯇ꯭ꯔꯗꯤ ꯑꯩꯁꯨ ꯊꯕꯛ ꯐꯪꯅ
ꯃꯄꯥꯟ ꯍꯥꯏꯕꯗꯤ ꯃꯅꯤꯄꯨꯔꯒꯤ ꯃꯄꯥꯟꯅ
ꯄꯥꯟꯗ ꯊꯕꯛ ꯁꯨꯕꯅ ꯐꯥꯔꯦꯗ
ꯇꯥꯎꯗꯤ ꯌꯨꯝ ꯄꯥꯟꯈ꯭ꯔꯕ‌ꯣ ꯏꯇꯥꯎꯗꯤ ꯌꯖꯝ ꯄꯥꯟꯈ꯭ꯔꯕ‌ꯣ ꯌꯨꯝ ꯄꯥꯟꯈ꯭ꯔꯕ‌
ꯑꯣ ꯄꯥꯟꯒꯅꯤ ꯄ꯭ꯔꯣꯁꯦꯁꯇ ꯂꯩꯔꯤꯗ ꯍꯣꯏ ꯍꯧꯖꯤꯀꯥꯟꯗꯤ ꯐ꯭ꯔꯣꯁꯦꯁꯗ ꯂꯩꯇ‌ꯦꯗ ꯑꯗꯨ ꯅ‌ꯣꯏ ꯋꯥ‍꯭ꯔꯜ ꯀꯞꯀꯨꯝꯕ ꯌ‌ꯦꯡꯕ꯭ꯔꯣ
ꯍꯣꯏ ꯌꯦꯡꯉꯦ ꯍꯧꯖꯤꯛꯇꯤ ꯄꯨꯡ ꯑꯃ ꯃꯈꯥꯏꯗ ꯂꯩꯕ ꯑꯗꯨ ꯌꯦꯡꯒꯅꯤ ꯕ꯭ꯔꯥꯖꯤꯜꯒ꯫ ꯀꯔꯤ ꯍꯥꯏꯕ꯭ꯔꯥ ꯑꯗꯨ꯫ ꯅꯪꯁꯨ ꯌꯦꯡꯒꯅꯤꯀꯣ꯫
ꯍꯪ ꯌꯦꯡꯅꯤꯡꯉꯥꯏ ꯂꯥꯏꯠ ꯂꯥꯛꯇꯦꯅꯦ꯫
ꯑꯣ꯫ ꯐꯣꯟꯗ ꯌꯦꯡꯕ ꯌꯥꯏꯀ‌ꯣ
ꯑꯩ ꯌ‌ꯦꯡ ꯁꯧꯒꯠꯇ꯭ꯔꯤ ꯃꯤꯠꯀꯞ ꯐꯇ ꯀꯤ
ꯑꯩꯈꯣꯏ ꯁꯤ ꯁꯤ ꯁꯤꯖꯟ ꯃꯇꯝꯗ ꯑꯗꯨꯝ ꯇꯧꯕꯅꯦ ꯑꯗꯨ ꯑꯗꯨꯝ ꯃꯥꯒꯤ ꯐꯥꯖꯅ ꯂꯥꯛꯂꯔꯁꯤ꯫
ꯎꯝ ꯑꯗꯣ ꯋꯥ꯭ꯔꯜ ꯀꯞ ꯌ‌‌ꯦꯡꯂꯒꯠ ꯑꯗꯨꯒꯨꯝ ꯊꯕꯛ ꯁꯨꯕ ꯌꯥꯝ ꯉꯝꯕ꯭ꯔꯣꯅꯦ꯫
ꯑꯥ ꯍꯧꯖꯤꯛ ꯅꯣꯏ꯫ ꯇꯨꯝ ꯂꯩꯕꯅ‌ꯦꯀꯣ ꯌꯨꯝꯗ꯫
ꯍꯣꯏ꯫
ꯑꯥ ꯑꯥꯏ ꯆ‌ꯦ ꯑꯩꯈꯣꯏꯗꯤ ꯊꯕꯛ ꯗꯨꯝ ꯆꯠꯂꯒ ꯗꯨꯝ ꯔꯨꯝꯗ ꯂꯩꯔꯒ ꯑꯗꯨꯝ ꯇꯧꯕꯅꯤꯅ
ꯎꯝ꯫ ꯌꯥꯝ ꯅꯨꯡꯉꯥꯏꯔꯦꯅꯦ꯫
ꯑꯗꯨꯝ ꯐꯝꯅꯒ ꯆꯠꯄ ꯑꯗꯨꯝ ꯐꯝꯅꯒ ꯆꯠꯄ ꯅ‌ꯦ ꯁꯤ ꯈꯛꯇꯅꯤꯅꯦ꯫
ꯑꯣ ꯊꯕꯛ ꯃꯐꯝꯗ ꯇꯨꯝꯔꯗꯤ ꯂꯣꯏꯔꯦꯀꯣ ꯊꯕꯛ ꯁꯨꯕ ꯉꯝꯗꯦ ꯍꯥꯏꯔꯒ꯫
ꯎꯝ
ꯑꯥꯠ ꯊꯨꯞ ꯀꯔꯝꯕ ꯊꯕꯛ ꯇꯧꯕ꯭ꯔꯥ
ꯑꯩꯈꯣꯏꯒꯤ ꯐꯥꯔꯝ ꯑꯁꯤꯅ ꯑ ꯍꯨꯏꯒꯤ ꯊꯣꯡ ꯑꯁꯤꯗ
ꯅꯪꯗꯤ ꯌꯨꯝ ꯄꯥꯟꯈ꯭ꯔꯕ
ꯄꯥꯝ ꯑꯍ ꯄꯥꯟꯗꯦꯗ ꯗꯨꯝ ꯄꯥꯈꯪꯅꯦ
ꯑꯣ ꯃꯇꯝꯗꯤ ꯂꯩꯔꯤꯗ
ꯎꯝ ꯎꯝ ꯍꯨꯖꯤꯛꯇꯤ ꯀꯤꯇ꯭ꯔ ꯌꯥꯝ ꯀꯩ ꯍꯥꯏꯁꯤꯔ ꯑꯗꯨꯝ ꯑꯍ ꯌꯥꯝ ꯑꯉꯥꯡ ꯑꯣꯏꯔꯤꯗ ꯗꯨꯝ ꯌꯨꯝ ꯄꯥꯟꯕꯗꯤ ꯌꯥꯝ ꯋꯥꯠꯂꯤꯗ
ꯎꯝ ꯊꯨꯅ ꯄꯥꯟꯗ꯭ꯔꯁꯨ ꯌꯥꯝ ꯋꯥꯒꯅꯤꯅ
ꯎꯝ ꯑꯗꯨꯝ ꯈꯔ ꯄ꯭ꯂꯥꯟ ꯂꯣꯏꯁꯤꯜꯂꯒ ꯑꯗꯨꯝ
ꯍꯣꯏꯌꯦ ꯐꯠ ꯑꯣꯖꯥꯅ ꯄ꯭ꯂꯥꯟ ꯇꯧꯔꯒ ꯇꯧꯅꯣꯏꯖꯦ ꯃꯥꯏꯅꯤ
ꯎꯝ ꯎꯠꯇꯥꯃꯤ ꯑꯗꯨꯝ ꯅꯣꯏ ꯐꯥꯝꯅꯅꯤ ꯑꯗꯨꯝ ꯃ꯭ꯌꯨꯖꯤꯛ ꯐ꯭ꯔꯦꯁ ꯐ꯭ꯔꯦꯁ ꯀꯔꯤꯔꯥ ꯑꯗꯨꯝ ꯐꯪꯂꯝꯀꯅꯤꯀꯣ ꯚꯦꯖꯤꯇꯦꯕꯜ ꯑꯗꯨꯒꯨꯝꯕ
ꯎꯝ
ꯑꯩꯈꯣꯏꯗꯤ ꯑꯗꯨꯒꯨꯝꯕꯗꯤ ꯆꯥꯕ ꯐꯪꯗꯦ ꯑꯩꯈꯣꯏꯗꯤ ꯇꯥꯕ꯭ꯔꯣ
ꯐꯪꯁꯨ ꯇꯥꯡꯉꯤꯅꯤ ꯑꯩꯈꯣꯏꯔꯣꯟꯗꯗꯤ
ꯎꯝ ꯇꯥꯡꯕꯗꯤ ꯌꯥ ꯇꯥꯡꯉꯦ ꯈꯣꯏꯔꯣꯝꯍꯝꯁꯨ
ꯄꯩꯁꯥ ꯂꯥꯛꯄ ꯃꯇꯝ ꯃꯐꯝ ꯈꯪꯗꯕꯒꯤꯔꯣ ꯑꯩꯈꯣꯏꯅ ꯐ꯭ꯔꯦꯁ ꯐ꯭ꯔꯦꯁꯇꯨꯝ ꯐꯪꯗꯤ ꯐꯪꯉꯤ ꯗꯨ ꯑꯣꯏꯔꯁꯨ ꯇꯥꯡꯈ꯭ꯔꯕꯒꯤꯀꯣ
ꯅꯣꯏ ꯃꯌꯥꯝ ꯇꯝ ꯀꯔꯤꯁꯨ ꯐꯝꯕꯅꯣ ꯑꯗꯨꯒꯤꯅꯣ
ꯏꯃꯥ ꯏꯄꯥꯗꯤ ꯑꯗꯨꯝ ꯌꯥꯝ ꯀꯅꯤꯔ ꯑꯍꯟ ꯑꯣꯏꯈ꯭ꯔꯕ
ꯀꯩꯑꯕ
ꯏꯇꯥꯎꯒꯤ ꯏꯃꯥ ꯏꯄꯥꯗꯣ ꯌꯥꯝ ꯑꯍꯟ ꯑꯣꯏꯈ꯭ꯔꯕ ꯀꯔꯤꯒꯤ
ꯌꯥꯝ ꯑꯍꯟꯕꯨꯗꯤ ꯅꯠꯇꯦꯗ
ꯑꯣ
ꯐꯤꯐꯇꯤ ꯄ꯭ꯂꯁꯇꯤ ꯑꯣꯏꯒꯅꯤ
ꯅꯆꯤꯟ ꯅꯅꯥꯎꯅ ꯀꯌꯥꯔ ꯎꯝ ꯏꯇꯥꯎꯖꯦ
ꯃꯔꯤꯅꯤ ꯑꯩꯈꯣꯏꯒꯤ ꯐꯦꯃꯤꯂꯤꯗꯀꯣ ꯁ ꯁꯤꯛꯁ ꯃꯦꯝ
ꯑꯣ ꯃꯤ ꯌꯥꯝꯅꯁꯨ ꯐꯒꯅꯤ꯫
ꯃꯤ ꯌꯥꯝꯅ ꯐꯌꯦ ꯍꯥꯏꯔꯁꯨ
ꯑꯃꯗꯗꯤ ꯐꯕꯅꯦ ꯑꯃꯗ ꯑꯗꯨꯝ ꯃꯈꯣꯏ ꯃꯤ ꯌꯥꯝꯃꯦ꯫
ꯎꯝ ꯃꯄꯜ ꯊꯣꯛꯄ ꯂꯩꯌꯦ ꯑꯗꯨ ꯑꯁꯤꯗ ꯂꯩꯕꯁꯨ ꯂꯩꯌꯦ꯫ ꯌꯨꯝꯅ ꯍꯧꯖꯤ ꯇꯝꯃꯁꯨ ꯇꯣꯛꯈ꯭ꯔꯣ ꯍꯥꯏꯔꯁꯨ ꯌꯥꯗꯣ
ꯍꯣꯏ ꯑꯗꯨꯒꯤ ꯃꯇꯝꯅꯦ ꯍꯧꯖꯤꯛꯇꯤ ꯌꯥꯝꯅ ꯍꯧꯖꯤꯛꯇꯤ ꯃꯇꯝꯁꯤ ꯌꯥꯝ ꯂꯨꯈ꯭ꯔꯦ꯫
ꯇꯧꯈ꯭ꯔꯣ ꯍꯥꯏꯔꯗꯤ ꯊꯕꯛ ꯇꯧꯕ ꯊꯕꯛ ꯁꯨꯁꯨ ꯉꯝꯃꯣꯏ ꯃꯥꯒꯤꯗꯃꯛꯇꯗꯤ ꯇꯧꯕꯤꯌꯣ ꯇꯧꯔꯒ ꯂꯩꯕ ꯕꯤ ꯑꯦ ꯑꯦꯝꯃꯦ ꯂꯣꯏꯔꯁꯨ ꯎꯄꯥꯏ ꯂꯩꯔꯔꯣꯏꯗ ꯂꯩꯕꯗꯤ꯫
ꯕꯤꯑꯦ ꯑꯦꯝꯃꯦ ꯂꯣꯏꯔꯒ ꯈꯔꯗꯤ ꯍꯣꯠꯅ ꯐꯖꯅ ꯍꯣꯠꯅꯔꯗꯤ ꯊꯕꯛ ꯃꯆꯥ ꯑꯃꯗꯤ ꯐꯪꯒꯅꯤꯗ꯫
ꯎꯝ
ꯅꯈꯣꯏꯗꯤ ꯐꯌꯦ ꯕꯤ ꯑꯦ ꯑꯦꯝ ꯑꯦ ꯑꯗꯨꯝ ꯐꯥꯎ ꯀꯥꯕ ꯑꯩꯈꯣꯏꯗꯤ ꯀ꯭ꯂꯥꯁ ꯇꯦꯟ ꯐꯥꯎ ꯈꯛꯇꯅꯦ꯫
ꯎꯝ ꯑꯗꯨ ꯑꯣꯏꯔꯁꯨ ꯃꯄꯥꯟꯗ ꯊꯕꯛ ꯐꯪꯕꯗꯤ ꯌꯥꯝ ꯐꯌꯦ꯫
ꯕꯤ ꯑꯦ ꯑꯦꯝ ꯃꯦ ꯂꯣꯏꯔꯒ ꯗꯥꯏꯔꯦꯛ ꯂꯥꯏꯔꯤꯛꯁꯨ ꯐꯖꯅ ꯇꯝꯃꯦ ꯑꯩꯈꯣꯏꯗꯤ ꯂꯥꯏꯔꯤꯛꯁꯨ ꯐꯖꯅ ꯈꯪꯗꯦ ꯑꯩꯈꯣꯏ꯫ ꯅꯨꯄꯥꯒꯤ ꯄꯨꯟꯁꯤꯅꯦꯗ ꯌꯥꯝ ꯀꯔꯤꯒꯤꯅꯣ ꯑꯩꯈꯣꯏꯒꯤ ꯌꯨꯝ ꯄꯥꯟꯕ ꯃꯇꯝꯁꯨ ꯂꯥꯛꯀꯅꯤꯕ ꯑꯩꯈꯣꯏꯒꯤ ꯅꯨꯄꯥꯁꯤꯡꯒꯤ꯫ ꯄꯨꯟꯁꯤꯅꯦ ꯋꯥꯕꯅꯦ꯫
ꯀ꯭ꯋꯥꯂꯤꯐꯤꯀꯦꯁꯟꯗꯗꯤ ꯕꯤ ꯑꯦ ꯑꯦꯝ ꯑꯦ ꯑꯣꯏꯔꯁꯨ ꯊꯕꯛ ꯐꯪꯖꯗ꯭ꯔꯗꯤ ꯗꯔꯀꯥꯔ ꯂꯩꯇꯦꯗꯅ ꯄ꯭ꯔꯤ ꯁ꯭ꯀꯨꯜ ꯍꯥꯏꯔꯁꯨ ꯊꯕꯛ ꯐꯪꯂꯗꯤ ꯌꯥꯝ ꯐꯩꯏꯗꯅ ꯂꯥꯏꯔꯤꯛ ꯍꯩꯇꯥꯔꯁꯤꯡꯅ ꯄꯩꯁꯥꯗꯤ ꯌꯥꯝ ꯄꯥꯏꯈ꯭ꯔꯦꯗꯅ ꯍꯧꯖꯤꯛꯀꯥꯟꯗꯤ
ꯃꯤꯡ ꯃꯃꯤꯡꯗꯒꯤꯗꯤ ꯕꯤ ꯑꯦ ꯑꯦꯝ ꯑꯦ ꯂꯣꯏꯈ꯭ꯔꯦ ꯍꯥꯏꯔꯁꯨ ꯊꯕꯛ ꯁꯨꯅꯤ ꯇꯟꯈ꯭ꯔꯦ ꯀꯔꯤ ꯍꯥꯏ ꯑꯩꯗꯤꯂꯥꯛ
ꯎꯝ ꯍꯦꯔꯦꯟꯗꯤ ꯀꯗꯥꯥꯏ ꯆꯠꯀꯅꯤ꯫ ꯍꯪꯆꯤꯛ ꯑ ꯍꯪꯆꯤꯛ ꯍꯪꯆꯤꯛꯁꯦ ꯊꯕꯛ ꯆꯠꯀꯦꯔꯥ? ꯑꯗꯨꯝ ꯌꯨꯝꯗ ꯂꯩꯒꯦꯔꯥ?
ꯑꯩꯔꯣ?
ꯍꯣꯏ
ꯑꯗꯨꯝ ꯂꯩꯒꯅꯤ ꯍꯥꯏꯅꯦ
ꯕꯤꯇꯤ ꯁꯤ ꯑꯩꯈꯣꯏ ꯑꯥꯗꯗꯤ ꯅꯣꯡ ꯇꯥꯕ ꯃꯇꯝꯗꯀꯣ ꯑꯗꯨꯒꯤ
ꯎꯝ ꯅꯣꯡ ꯇꯥꯕ꯭ꯔꯥ ꯍꯧꯖꯤꯛ
ꯍꯧꯖꯤꯛ ꯎꯝ ꯅꯣꯡ ꯇꯥꯥꯗꯦ ꯑꯗꯨꯝ ꯌꯥꯝ ꯁꯥꯕꯅꯦ ꯁꯥꯥꯕ ꯁꯤꯖꯟ ꯈꯛꯇꯅꯦ ꯁꯤꯗ ꯅꯣꯡ ꯁꯨꯞꯇꯥ ꯇꯥꯗꯣꯏ ꯃꯝꯗꯒꯤ ꯃꯝꯒꯅꯤꯕ ꯅꯣꯡ ꯁꯨꯛꯇꯥ ꯇꯥꯗꯦ
ꯎꯝ
ꯁꯝꯃꯔ ꯁꯤꯖꯟ ꯈꯛꯇꯅꯤ
ꯎꯝ ꯍꯧꯖꯤꯛ ꯀꯥꯟꯗꯤ ꯁꯤꯗꯁꯨ ꯅꯣꯡꯗꯤ ꯇꯥꯕꯗꯤ ꯇꯥꯗꯦꯗ ꯁꯥꯏ ꯑꯗꯨ ꯑꯣꯏꯔꯁꯨ ꯅꯣꯡ ꯇꯥꯕ ꯇꯝꯅ ꯌꯥꯝꯃꯤ ꯑꯩꯈꯣꯏꯗꯗꯤ
ꯎꯝ ꯑꯗꯨꯅ ꯐꯩꯅꯦ
ꯅꯥꯏꯠ ꯗꯨꯇꯤ ꯅꯗꯅ ꯑꯗꯨꯝ ꯑꯩꯒꯤ ꯗ꯭ꯌꯨꯇꯤꯡ ꯃꯣꯔꯅꯤꯡ ꯑꯦꯂꯚꯦꯟ ꯄꯤ ꯑꯦꯂꯚꯦꯟ ꯑꯦ ꯑꯦꯝ ꯑꯗꯨꯒ ꯅꯥꯏꯟ ꯄꯤ ꯑꯦꯝ ꯍꯧꯖꯤꯛ ꯄꯨꯡ ꯑꯃ ꯂꯩꯌꯦ ꯐꯝꯅꯤꯡꯉꯥꯏꯒꯤ
ꯊꯕꯛ ꯔꯤꯂꯦꯛꯁꯗꯤ ꯑꯣꯏꯗꯤ ꯑꯣꯏꯕꯅꯤꯀꯣ ꯑꯗꯨꯗꯤ ꯌꯥꯝ ꯂꯨꯕ ꯊꯕꯛꯇꯤ ꯅꯠꯇꯕ
ꯈ ꯌꯥꯝ ꯂꯨꯔꯕꯅ ꯊꯕꯛ ꯑꯗ ꯑꯗꯨꯝ ꯐꯪꯕ ꯉꯝ ꯍꯤꯗꯥꯛ ꯄꯤꯊꯣꯛ ꯑꯗꯨꯝ ꯇꯧꯒꯅꯤ
ꯎꯝ
ꯊꯕꯛꯄꯨꯗꯤ ꯌꯥꯝ ꯅꯨꯡꯉꯥꯏ
ꯁꯥꯕ ꯃꯐꯝꯗꯤ ꯂꯩꯕ ꯉꯝꯃꯣꯏꯅꯦ ꯑꯩꯈꯣꯏꯗꯤ